ꯑꯗꯨꯅꯤ ꯃꯦꯗꯤꯌꯝꯗꯣ ꯃꯦꯗꯤꯌꯝꯅ ꯐꯩꯗ
ꯎꯝ ꯍꯧꯖꯤ ꯑꯣꯏ ꯄ ꯐꯃꯗ ꯀꯩꯁꯨꯝꯇ ꯁꯤꯖꯤꯟꯅꯕꯐꯝꯗꯣ ꯆꯥꯟꯅꯗ꯭ꯔꯦꯕ ꯍꯧꯖꯤꯛꯀꯥꯟ ꯃꯃꯨꯡ ꯑꯄꯤꯛꯄ ꯂꯩꯇ꯭ꯔꯕꯅꯦꯕꯥꯅ ꯐꯃꯨꯡ ꯑꯄꯤꯛꯄ ꯄꯨꯗꯦ ꯃꯤ ꯐꯃꯨꯡ ꯑꯄꯤꯛꯄ ꯄꯨꯅꯩ ꯍꯥꯏꯁꯦ ꯃꯦꯗꯤꯌꯝꯗꯣ ꯉꯥꯛꯇꯅꯦ ꯑꯅꯝꯕꯅ ꯀꯩꯅꯣ ꯐꯃꯨꯡ ꯁꯤꯡꯒꯜ ꯊꯥꯏꯅ ꯊꯥꯏꯅꯕꯨ ꯁꯤꯡꯒꯜ ꯄꯨꯅꯔꯝꯕ ꯋꯥꯅꯦꯕ ꯍꯧꯖꯤꯛꯇꯤ ꯁꯤꯡꯒꯜ ꯄꯨꯅꯗ꯭ꯔꯝꯅ
ꯑꯝ
ꯄꯨꯅꯕ ꯀꯥꯡꯕꯨꯁꯨ ꯌꯥꯎꯋꯀꯣ ꯈꯔ ꯄꯩꯁꯥ ꯈꯔ ꯈꯔ ꯐꯔꯛ ꯇꯥꯕ ꯍꯥꯏꯇꯥꯔꯦ ꯑ ꯑꯗꯨꯅꯦ ꯑꯗꯣ ꯀꯥꯟꯅꯔꯣꯏꯗꯕ ꯄꯣꯠꯇꯨ ꯄꯨꯔꯛꯇꯕꯅ ꯐꯩ ꯑꯩꯗꯤ ꯑꯗꯨꯃꯥꯏꯅ ꯄꯤꯗꯣꯏꯗꯤ ꯄꯨꯖꯗꯕꯅ ꯐꯩ ꯍꯥꯏꯗꯤ ꯀꯩꯀꯥꯟꯗꯣꯏꯅꯣ ꯑꯗꯨ ꯄꯣꯠꯇꯣ ꯍꯥꯏꯗꯤ ꯎꯝ ꯀꯥꯏ ꯀꯥꯟꯅꯗꯣꯏꯅꯣ ꯍꯥꯏꯕꯗꯤ ꯃꯣꯏ ꯃꯒꯨꯟ ꯂꯩꯇꯦ ꯍꯥꯏꯕ ꯅꯠꯇꯕꯀꯣ ꯍꯌꯦꯡꯋꯥꯏ ꯀꯥ ꯍꯦꯟꯅ ꯍꯌꯦꯡꯋꯥꯏ ꯑꯃꯨꯛ ꯁꯤꯖꯤꯟꯅꯔꯛꯀꯦ ꯍꯥꯏꯕ ꯃꯇꯝꯗꯁꯨ ꯌꯥꯔꯔꯣꯏꯕ
ꯃꯥ
ꯂꯩꯣꯏ ꯇꯨ ꯐꯦꯋꯥꯔꯤꯅꯤꯇꯥ ꯈꯪꯉꯕꯣꯛ ꯅꯨꯄꯥ ꯃꯆꯥ
ꯈꯉꯤ ꯄ
ꯅ ꯆꯠꯅꯁꯦ ꯑꯩ ꯑꯩ ꯋꯥꯔꯤꯁꯤꯅ ꯅꯨꯡꯉꯥꯏꯇꯕ ꯀꯔꯤꯝ ꯄꯣꯛꯇꯕ
ꯅꯪ ꯋꯥꯔꯤ ꯁꯅꯗꯕꯗ ꯉꯔꯥꯡ ꯑꯩ ꯇꯨꯝꯗꯦ
ꯀꯗꯣ ꯇꯁꯔꯕꯅ
ꯆꯨꯝꯕꯅꯦ ꯑꯩ ꯉꯔꯥꯡ ꯇꯨꯡꯗꯦ ꯉ ꯌꯁꯨ ꯉꯥꯏꯍꯥꯛꯇꯪ ꯑꯣꯏꯏꯊꯒꯦ ꯇꯧꯔꯅꯤ ꯐꯧꯅ ꯄꯨꯡ ꯍꯧꯗꯣꯔꯦ ꯑꯗꯨꯝ ꯍꯣꯒꯦ ꯑꯗꯨ ꯃꯥꯏꯃꯤ ꯀꯩꯌꯥ ꯃꯥꯏꯃꯤ ꯇ ꯃꯥꯥ ꯇꯍꯦ ꯃ ꯃꯥꯏ ꯃꯩ ꯇꯥꯕ ꯂ ꯑꯩ ꯉꯍꯥꯛꯧꯔ ꯐꯣꯟ ꯉꯥꯛꯇꯪꯔꯗꯤ ꯇꯨꯝꯒꯦ ꯈꯜꯂꯦꯨꯝꯁꯨ ꯍꯗꯕꯅꯤ ꯀꯣꯕꯥꯅꯗꯤꯦ ꯇꯨꯝꯕ ꯌꯥꯗ꯭ꯔꯦ ꯍꯥꯏꯕꯅꯦ ꯎꯏꯗꯔꯥꯏ ꯀꯈꯤꯇꯪ ꯎꯏꯙꯔ ꯀꯪꯥ ꯏꯊꯪ ꯈꯨꯊ ꯇꯨꯡꯒꯦ ꯇꯧꯔꯒ ꯄꯨꯡꯁꯦ ꯅꯤꯄꯥꯜ ꯃꯈꯥꯏ ꯍꯦꯟꯖꯜꯂꯦ ꯑꯁ ꯑꯩ ꯆꯥꯛ ꯊꯣꯡꯅꯩꯔꯣꯏ ꯆꯥꯛ ꯊꯣꯡꯡꯂꯦꯅꯤ ꯈꯜꯂ ꯑꯗꯨꯝ ꯍꯧꯒꯠꯂ ꯑꯗꯨꯝ ꯏꯁꯩ ꯑꯃꯝꯗꯥ ꯆꯥꯛ ꯊꯣꯡꯗ꯭ꯔꯦ
ꯋꯥꯔꯕꯣ
ꯅ ꯆꯥꯀ ꯆꯂꯨ ꯁꯔꯒꯖꯔ ꯇꯨꯅ ꯌꯥꯎ ꯕꯅ ꯇ ꯇꯁ ꯊꯕꯛꯁꯦ ꯑꯩꯅ ꯍꯥꯏꯁꯦ ꯑꯩꯅ ꯑꯩꯅ ꯇꯧ ꯊꯕꯛꯁꯦ ꯍꯥꯏꯕ꯭ꯔꯥ ꯃꯣꯔꯅꯤꯡꯗ ꯑꯩ ꯍꯧꯒꯣꯏꯕ ꯂꯕꯣꯛꯁꯦ ꯍꯧꯒꯠꯄꯤꯔꯅꯤ ꯃꯥꯏ ꯃꯤ ꯀꯌꯥ ꯇꯥꯊꯣꯛꯍꯜꯂꯅꯤ ꯕ꯭ꯔꯁꯅꯅꯨꯡ ꯀꯌꯥ ꯇꯧꯊꯣꯛꯜꯂꯅꯤ ꯅꯝꯕꯔ ꯋꯥꯟ ꯇꯥꯊꯣꯛꯍꯜꯂꯅꯤꯀꯣ ꯑꯗꯨ ꯂꯣꯏꯔꯀꯥꯟꯗ ꯃꯥ ꯕ꯭ꯔꯦꯛꯐꯥꯁꯇꯗ ꯊꯣꯛꯑꯅꯤ ꯃꯥ ꯕ꯭ꯔꯦꯛꯐꯥꯁꯇꯗ ꯊꯣꯛꯑꯒ ꯃꯥꯁꯦ ꯗ꯭ꯔꯦꯁꯁꯦ ꯌꯥꯝ ꯆꯣꯠꯂꯒ ꯍꯥꯏꯗꯤ ꯗ꯭ꯔꯦꯁ ꯁꯣꯠꯄ ꯑꯗꯨ ꯍꯣꯡꯃꯥꯡꯅ ꯀꯩꯅ ꯅꯞꯅ ꯅꯞ ꯆꯠꯂꯒ ꯍꯥꯀꯠꯆꯔꯒꯗꯤ ꯑꯩꯅ ꯃꯩ ꯐꯅꯦꯛ ꯑꯗꯒꯤ ꯃꯝꯄꯥꯛꯄꯤꯗ ꯂꯣꯏꯁꯤꯟꯣꯛꯑꯅꯤ ꯅꯤꯀꯣ ꯃꯣꯔꯅꯤꯡꯗ
ꯎꯝ
ꯑꯗ ꯀꯩꯒꯨꯝꯕ ꯄꯩꯁꯥ ꯁꯥꯒꯠꯆꯕ ꯈꯣꯠꯆꯗꯕ ꯇꯧꯗ꯭ꯔꯒꯗꯤ ꯉꯥꯏꯍꯥꯛꯇꯪ ꯂꯩꯕ ꯌꯥꯕ ꯑꯣꯏꯔꯒꯗꯤ ꯑꯩꯅ ꯇꯧꯔꯔꯣꯏꯕ ꯃꯥꯁꯦ ꯍꯣꯔꯦꯟ ꯃꯥ ꯅꯝꯕꯔ ꯇꯨ ꯇꯧꯕꯁꯦ ꯅꯨꯡꯇꯤꯟꯒꯤꯅꯦꯌꯥ ꯄꯨꯡ ꯕꯥꯔꯣ ꯑꯃ ꯁ꯭ꯋꯥꯏꯗ ꯃꯥ ꯅꯝꯕꯔ ꯇꯨꯒꯤ ꯇꯧꯅꯤꯕ ꯀꯝꯄꯜꯁꯔꯤ ꯑꯗꯣ ꯁ꯭ꯋꯥꯏꯗ ꯑꯗꯨꯝ ꯁꯤꯟꯗꯣꯛꯄꯤꯌꯦꯕ ꯑꯗꯨ ꯅꯠꯇ꯭ꯔꯒꯅ ꯐꯥꯔꯁ ꯃꯣꯔꯅꯤꯡꯗ ꯑꯗꯨꯒ ꯑꯩ ꯐꯥꯔꯁ ꯃꯣꯔꯅꯤꯡ ꯊꯕꯛꯁꯦ ꯍꯥꯏꯔꯛꯀꯦꯕ ꯑꯗꯨꯒ ꯃꯥ ꯁꯤꯟꯗꯣꯛꯄꯤꯔꯅꯤ ꯁꯤꯟꯗꯣꯛꯄꯤꯕꯁꯤꯗ ꯑꯩꯈꯣꯏ ꯐꯥꯔꯥꯁꯁ ꯃꯣꯔꯅꯤꯡꯗ ꯁꯤꯟꯗꯣꯛꯈ꯭ꯔꯦ ꯈꯜꯂꯣ ꯐꯥꯔꯥꯁꯁ ꯃꯣꯔꯅꯤꯡ ꯁꯤꯟꯗꯣꯛꯑꯅꯤ ꯁꯤꯟꯗꯣꯛ ꯂꯣꯏꯕꯁꯤꯗ ꯍꯦꯛ ꯂꯣꯏꯕꯒ ꯑꯩꯁꯦ ꯀꯩꯀꯥ ꯃꯥꯏ ꯍꯥꯏꯗꯣꯛ ꯈꯣꯠꯇꯣꯛꯄ ꯂꯣꯏ ꯂꯣꯏꯁꯤꯜꯂꯅꯤ ꯑꯗꯨ ꯂꯣꯏꯔꯒ ꯑꯩꯁꯦ ꯄ꯭ꯔꯁ ꯇꯧꯕ ꯈꯣꯠꯄ ꯂꯣꯏꯔꯅꯤ ꯂꯣꯏꯔꯒ ꯉꯥꯏꯍꯥꯛ ꯄꯣꯊꯥꯕ ꯃꯇꯝ ꯐꯪꯉꯦꯕꯀꯣ ꯄꯨꯡ ꯅꯤꯄꯥꯟ ꯃ ꯇꯥꯔꯦꯒ ꯑꯗꯨꯄꯥ ꯑꯃꯨꯛ ꯇꯥꯔꯛꯑꯕꯅꯤꯅ ꯆꯥꯛ ꯊꯣꯡꯕ ꯌꯥꯗꯅ ꯆꯥꯛ ꯌꯦꯡ ꯊꯣꯡꯅꯤ ꯆꯥꯛ ꯊꯣꯡꯅꯔꯨꯔꯒ ꯍꯦꯛꯂꯨꯔꯒ ꯉꯥꯏꯍꯥꯛ ꯄꯣꯊꯥꯔꯅꯤ ꯍꯨꯛ ꯄꯨꯡ ꯇꯔꯥꯔꯥ ꯃꯈꯥꯏꯗ ꯆꯥꯛ ꯄꯤꯖ ꯊ ꯊꯣꯛꯑꯅꯤꯗꯅ ꯃꯖꯥꯛ ꯄꯤꯖ ꯊ ꯊꯣꯛꯑꯅꯤ ꯃꯥꯏ ꯨꯂꯤ ꯄꯤꯖ ꯊ ꯊꯣꯛꯑꯅꯤ ꯂꯣꯏ ꯂꯨꯁꯜꯂꯅꯤ ꯁꯃꯥꯏꯒꯨꯔꯤ ꯄꯖ ꯌꯥꯎꯤꯔꯣ ꯑꯗꯨꯒ ꯉꯥꯏꯍꯥꯛ ꯐꯝꯍꯜꯂꯅꯤ ꯍꯤꯞꯍꯜꯂꯅꯤ ꯑꯗꯩ ꯑꯩ ꯆꯥꯛ ꯆꯥꯊꯣꯛꯑꯅꯤ ꯆꯥꯛ ꯆꯥꯊꯣꯛ ꯑꯩ ꯂꯨꯁꯤꯜꯂꯅꯤ ꯑꯩ ꯀꯣꯂꯤ ꯀꯀ ꯐꯦꯡꯗꯣꯛꯎꯅꯤ ꯐꯦꯡꯇꯣꯛꯣꯔꯒ ꯑꯩ ꯊꯝꯃꯅꯤ ꯊꯝꯕ ꯃꯥꯅ ꯃ ꯇꯧꯊꯣꯛꯅꯤꯡ ꯃꯥꯅ ꯃ ꯇꯧꯅꯤꯡꯉꯅ ꯇꯧꯍꯜꯂꯦꯅ ꯇꯧꯅꯤꯡꯗ꯭ꯔ ꯅꯅ ꯍꯤꯞꯍꯜꯂꯦ ꯑꯗꯣ ꯑꯗꯨ ꯍꯤꯄꯤꯒꯅꯤꯗ ꯄꯨꯡ ꯕꯥꯔꯣ ꯁ꯭ꯋꯥꯏ ꯑꯗ ꯑꯩꯈꯣꯏ ꯃꯥ ꯅꯝꯕꯔ ꯋꯥꯟ ꯇꯧꯒꯦ ꯑꯣꯔ ꯅꯝꯕꯔ ꯇꯨ ꯇꯧꯒꯦ ꯇꯧꯔꯛꯑꯅꯤꯕ ꯇꯧꯍꯜꯂꯅꯤ ꯑꯗꯗꯤ ꯏꯕꯨꯡꯉꯌ ꯃꯐ ꯐꯪꯒꯦ ꯑꯃꯨꯛ ꯍꯤꯞꯀꯦ ꯍꯥꯏꯗꯤ ꯃꯥꯁꯨ ꯁꯥꯔꯕꯅꯤꯅ ꯃꯊꯟꯇ ꯋꯥꯕꯖꯥꯠꯅꯦꯕ ꯑꯗꯨꯝ ꯇ ꯈꯪꯒꯦ ꯍꯤꯞꯀꯦ ꯐꯪꯒꯦ ꯇꯧꯔꯛꯑꯅꯤ ꯃꯥ ꯑꯗꯨꯗꯣ ꯑꯗꯨꯃꯥꯏꯅ ꯇꯧꯕꯅꯤꯅ ꯑꯃꯨꯛ ꯐꯝꯍꯠꯂꯅꯤ ꯑꯃꯨꯛ ꯆꯠꯂꯅꯤ ꯑꯗꯨꯃꯅ ꯇꯧꯔꯅꯤ ꯑꯗꯨꯅ ꯊꯕꯛꯁꯦ ꯃꯩꯅꯦ ꯑꯗꯩꯗꯤ ꯅꯨꯡꯊꯤꯟꯒꯤ ꯄꯨꯡ ꯑꯍꯨꯝ ꯇꯥꯥꯁꯜꯂꯛ ꯌꯥꯅꯤ ꯉꯥꯛꯇ ꯍꯦꯛꯀꯦ ꯇꯧꯕ꯭ꯔꯣꯅꯨꯡꯗꯤꯠ ꯄꯨꯡꯍꯣꯡ ꯃꯌꯥꯗ ꯇꯥꯁꯤꯜꯂꯛꯑꯅꯤ ꯑꯗꯨ ꯑꯍꯨꯝ ꯃꯌꯥ ꯇꯥꯔꯕꯔꯕꯅꯤꯣꯏꯅ ꯍꯤꯗꯥꯛ ꯂꯧ ꯆꯠꯂꯛꯑꯅꯤ ꯍꯤꯗꯥꯛ ꯂꯧꯍꯜꯂꯛꯑꯅꯤ ꯑ ꯀꯥꯄ ꯌꯥꯅꯤ ꯊꯤꯜꯂꯨꯔꯅꯤ ꯍꯜꯂꯛꯑꯅꯤ ꯆꯥ ꯂꯣꯜꯂꯅꯤ ꯆꯥ ꯄꯤꯊꯛꯑꯅꯤ ꯑꯆꯥꯧꯕꯠ ꯄꯤꯖꯔꯅꯤ ꯂꯣꯏꯁꯤꯜꯂꯅꯤ ꯍꯤꯄꯜꯂꯅꯤ ꯉꯥꯏꯍꯥꯃꯨꯛ ꯑꯗꯨ ꯑꯗꯨ ꯉꯥꯏꯍꯥꯛ ꯇꯧꯔꯤ ꯀꯥꯟꯗꯨꯗ ꯑꯃꯨꯛ ꯄꯨꯡꯗꯣ ꯍꯧꯖꯤꯟꯈ꯭ꯔꯅꯤ ꯄꯨꯡ ꯇꯔꯨꯛ ꯇꯥꯁꯤꯜꯂꯅꯤ ꯇꯔꯨꯛ ꯑꯇꯩꯗꯤ ꯇꯔꯨꯛ ꯃꯈꯥꯏ ꯃꯝꯃꯅꯤ ꯃꯝꯕꯗꯩꯗꯤ ꯆꯥꯛ ꯊꯣꯡꯒꯠꯂꯅꯤ ꯄꯨꯡ ꯇꯔꯦꯠ ꯃꯈꯥꯏ ꯁ꯭ꯋꯥꯏꯐꯥꯎꯒꯤ ꯃꯅꯨꯡꯗ ꯆꯥꯛ ꯄꯤꯖꯕꯒꯤ ꯆꯥꯛ ꯀꯔꯤ ꯀꯔꯥ ꯂꯣꯏ ꯂꯣꯏꯁꯤꯜꯂꯅꯤꯗꯅ
ꯎꯝ
ꯑꯗꯨ ꯂꯣꯏ ꯂꯣꯏꯁꯤꯜꯂ ꯃꯇꯨꯡꯗ ꯑꯩ ꯍꯧꯖꯤꯛ ꯐꯝꯃꯤꯁꯤꯅꯤ ꯍꯧꯖꯤꯛ ꯃꯥꯥꯏ ꯅꯝꯕꯔ ꯋꯥꯟ ꯇꯧꯈ꯭ꯔꯦ ꯀꯔꯤ ꯀꯔꯤ ꯂꯣꯏ ꯂꯣꯏꯔꯦ ꯍꯧꯖꯤꯛ ꯃꯥ ꯐꯝꯃꯤꯕꯀꯣ ꯍꯧꯥꯃꯤꯁꯦ ꯑꯩꯈꯣꯏꯐꯧ ꯁꯨꯃꯥꯏ ꯍꯤꯞꯐꯜꯂꯅꯤꯕ ꯑꯅ ꯍꯧꯖꯤꯛ ꯑꯗ ꯍꯤꯞꯐꯜꯂꯒ ꯍꯞꯐꯠꯍꯜꯂ ꯃꯉꯣꯟꯗ ꯅꯝꯕꯔ ꯋꯥꯥꯟ ꯇꯧꯅꯤꯡꯕ꯭ꯔꯥ ꯍꯪꯉꯅꯤ ꯅꯝꯕꯔ ꯋꯥꯥꯟ ꯇꯧꯅꯤꯡꯉꯅ ꯇꯧꯍꯜꯂꯝꯃꯅꯤ ꯇꯧꯅꯤꯡꯗ꯭ꯔꯒꯅ ꯃꯥꯏ ꯃꯅꯥꯛꯇ ꯊꯝꯕꯤꯔꯝꯃꯅꯤ
ꯍꯝ
ꯑꯙꯅꯤ ꯇꯩ ꯄꯔꯦ ꯌꯦꯡꯉꯣ ꯄꯨꯡ ꯍꯧꯖꯤꯛ ꯀꯌꯥ ꯇꯥꯔꯦ ꯌꯦꯡꯉꯣ ꯄꯨꯡ ꯑ ꯌꯧꯔꯝꯃꯅꯤꯅꯦ ꯀꯝꯄꯜꯁꯔꯤ ꯄꯨꯡ ꯕꯥꯔꯣꯒꯤ ꯃꯇꯨꯡꯗꯗꯤ ꯑꯩ ꯇꯨꯝꯅꯤ ꯃꯔꯝꯗꯤ ꯀꯩꯅꯣ ꯍꯥꯏꯔꯀꯥꯟꯗ ꯑꯩꯈꯕꯣꯛꯁꯦ ꯍꯥꯏꯗꯤ ꯑꯍꯤꯡ ꯆꯨꯞꯄ ꯑꯃ ꯑꯗꯨꯝ ꯍꯤꯞꯄ ꯂꯩꯗꯣꯏꯅꯤꯅꯅꯦ ꯃꯥꯁꯦ ꯄꯨꯡ ꯕꯥꯔꯣ ꯐꯥꯎꯒꯤ ꯏꯁꯩꯒꯤ ꯇꯥꯏꯃꯤꯡꯁ ꯐꯝꯍꯜꯂꯤꯅꯦꯕ ꯍꯧꯖꯤꯛꯁꯦ ꯑꯗꯨ ꯀ ꯃꯊ ꯇ ꯑ ꯇꯔꯥ ꯃꯈꯥꯏ ꯍꯥꯏꯇꯥꯔꯦ ꯑꯗꯣ ꯃꯥꯁꯤ ꯄꯨꯡ ꯇꯔꯥꯃꯥꯊꯣꯏ ꯃꯌꯥꯝ ꯐꯝꯃꯅꯤ ꯈꯜꯂꯣ ꯇꯔꯥꯃꯥꯊꯣꯏ ꯑꯗꯩ ꯇꯔꯥꯃꯥꯊꯣꯏ ꯃꯈꯥꯏꯗꯩꯅ ꯃꯔꯥꯟ ꯇꯧꯊꯣꯛꯑꯦ ꯈꯜꯂꯣ
ꯎ
ꯑꯗꯨꯅ ꯕꯥꯟ ꯇꯧꯔꯒꯗꯤ ꯌꯥꯔꯦ ꯑꯩ ꯇꯨꯝꯕ ꯌꯥꯔꯦ
ꯑꯗꯣ ꯅꯪꯅꯦ ꯈꯪꯕ꯭ꯔꯥ
ꯎꯝ
ꯑꯗꯨ ꯅꯪ ꯍꯧꯖꯤꯛ ꯑꯗꯨꯃꯥꯏꯅ ꯇꯧꯗ ꯏꯁꯣꯔꯅ ꯇꯧꯍꯜꯂꯤꯅꯦ
ꯎꯝ
ꯍꯥꯏꯕꯁ ꯎꯝ ꯎꯝ ꯀꯩꯅꯣꯁꯦ ꯍꯥꯏ ꯅꯪ ꯃꯤ ꯑꯋꯥꯕ ꯈꯪꯗꯦ ꯍꯥꯏꯕꯗꯤ ꯅꯠꯇꯕꯀꯣ ꯎꯝ ꯅꯨꯄꯥ ꯍꯥꯏꯕꯁꯦ ꯈꯪꯍꯟꯗꯦꯕ ꯣ ꯊꯕꯛ ꯑꯃ ꯁꯤꯟꯅꯔꯝꯅꯤ ꯇꯧꯔꯝꯗ꯭ꯔꯀꯥꯟꯗ ꯅꯪ ꯉꯁꯥꯏꯗ ꯀꯩꯗꯧ ꯂꯩꯒꯦ ꯑꯗꯨꯃꯥꯏꯅ ꯍꯥꯏꯔꯒ ꯏꯁꯣꯔꯠꯇ ꯂꯥꯡꯗ꯭ꯔꯣ ꯃꯥꯏ ꯃꯥꯏ ꯅꯨꯄꯤꯗ
ꯑ
ꯎꯝ ꯁꯤꯃꯈꯛ ꯇꯧꯔꯝꯃꯣ ꯍꯥꯏꯕꯁꯤꯗꯐꯥꯎ ꯇꯧꯔꯝꯗꯦ ꯈꯣꯠꯇꯦ ꯑꯗꯨꯝ ꯍꯥꯏꯗ꯭ꯔꯥ ꯑꯗꯨ ꯄꯣꯠꯇ
ꯅꯪ ꯅꯪ ꯅꯁꯥꯒꯤ ꯊꯕꯛ ꯑꯃ ꯅꯪꯖꯕ꯭ꯔꯥꯅꯦ ꯇꯧꯒꯦ ꯈꯟꯕ ꯉꯝꯖꯕ꯭ꯔꯥꯅꯦ ꯍꯥꯏ ꯎꯝ ꯅꯪ ꯑꯇꯥꯏꯗꯣ ꯏꯃꯨꯡꯒꯤ ꯊꯕꯛꯅꯦꯕ
ꯑꯝ
ꯑꯗꯨꯐꯥꯎꯗꯣ ꯅꯪ ꯐꯅ ꯌꯥꯝ ꯌꯥꯎꯗ꯭ꯔꯕꯅꯦ
ꯑ
ꯍꯥꯏꯗꯤ ꯋꯥꯏ ꯊꯩꯕ ꯋꯥꯏꯁꯤ ꯄꯟꯗꯨ ꯊꯥꯕ
ꯎꯝ ꯎꯝ
ꯏꯔꯨ ꯆꯠꯐꯣꯛ ꯑꯗꯨ ꯊꯥꯃꯦꯩ ꯍꯥꯏꯔꯒ ꯎꯝ ꯑꯗꯨ ꯑꯗꯥ ꯇꯧꯕ ꯑꯝꯇ ꯌꯥꯎꯗ꯭ꯔꯕꯅꯦꯕ ꯅꯠꯇ꯭ꯔꯥ
ꯎꯝ
ꯑꯗꯨꯐꯧꯗ ꯅꯪ ꯑꯗꯨꯛ ꯌꯥꯝꯅ ꯋꯥꯖꯔꯤꯅꯦꯕ
ꯎꯝ
ꯅꯨꯄꯤ ꯑꯃꯗ ꯇꯧꯔꯤꯁꯦ ꯈꯜꯂꯣꯅꯦ ꯑꯗꯒꯤ ꯑꯩꯅꯒ ꯌꯨꯝꯗ ꯑꯩꯈꯣꯏ ꯃꯃꯥꯍꯣꯏ ꯂꯩꯇꯦ ꯕꯕꯥꯍꯣꯏ ꯂꯩꯇꯦ ꯇꯧꯕꯗ
ꯇꯅꯤꯡꯗ꯭ꯔꯦ ꯋꯥꯔꯤ ꯇꯔ ꯋꯥꯔꯤ ꯂꯤꯔ ꯅ ꯑꯗꯨ ꯃꯇꯥꯡꯗꯤ ꯑꯣꯏꯏ ꯂꯤꯔꯅꯨ ꯅꯪꯁꯦ ꯅꯪꯁꯦ ꯀꯣ ꯄꯨꯡ ꯀꯌꯥꯗ ꯍꯧꯒꯠꯄꯅꯣ ꯍꯥꯏꯕꯁꯦ ꯑꯩꯅ ꯅꯊꯪ ꯃꯨꯟꯅ ꯈꯪꯉꯤꯀꯣ
ꯑꯦꯅꯃꯥꯏꯦ ꯑꯩ ꯌꯥꯍꯧ ꯀꯩ ꯀꯥ ꯊꯦꯡꯕꯗꯤ ꯍꯥꯏ ꯑꯗꯨ ꯇꯥꯔꯁꯨ ꯊꯦꯡꯕ ꯍꯥꯏꯁꯦ ꯑꯩ ꯄꯨꯡ
ꯇꯔꯨꯛ ꯇꯔꯦꯠ ꯅꯤꯄꯥꯥꯟ
ꯈꯨꯄꯥꯛ ꯆꯥꯖꯅꯤ ꯅꯤꯄꯟ ꯃꯥ ꯃꯥꯄꯟꯗꯅꯦ ꯅꯪ ꯍꯧꯒꯠꯂꯤꯗꯣ ꯏꯕꯦꯝꯃꯥ ꯑꯗꯨꯒꯅꯦ ꯅꯪ ꯆꯥꯛ ꯊꯣꯡꯒꯔ꯭ꯤꯗꯣ ꯀꯣ
ꯃꯊꯧ ꯇꯥꯏꯅꯤꯡꯗꯦꯍꯦ ꯂꯥꯏ ꯗꯨꯛ ꯀꯠꯂꯤꯗꯨꯗꯤ ꯑꯩ
ꯈꯨꯄꯛ ꯆꯖꯅꯤ
ꯑꯩ ꯑꯦ ꯇꯝꯆꯧ ꯑꯩ ꯃꯃꯥ ꯃꯃꯥꯒ ꯆꯤꯆꯦꯒ ꯂꯩꯇꯕ ꯃꯥ ꯃꯇꯝꯗ ꯑꯩ ꯑꯩꯈꯣꯏ ꯌꯨꯝ ꯂꯥꯏꯗꯨꯛ ꯀꯠꯇꯅ ꯆꯥꯛ ꯊꯣꯡꯕ ꯌꯥꯗꯤꯌꯦ
ꯈꯪꯉꯦ ꯑꯩ ꯈꯪꯉꯦ ꯑꯗꯣ ꯅꯪ ꯌꯥꯍꯥꯎꯗꯣ ꯊꯦꯡꯉꯦ ꯍꯥꯏꯕ ꯑꯗꯣ ꯑꯗꯣ ꯅꯪ ꯌꯥꯍꯧꯗꯨꯗꯤ ꯊꯦꯡꯒꯦ ꯍꯥꯏꯕꯥ
ꯑꯦ ꯍꯧꯗꯤ ꯊꯦꯡꯉꯦ ꯑꯩ ꯉꯜꯂꯦꯗꯤ ꯍꯥꯏꯗꯦꯗꯅ ꯑꯩ ꯄꯨꯡ ꯇꯔꯨꯛ ꯇꯔꯦꯠ ꯁ꯭ꯋꯥꯏꯗꯗꯤ ꯑꯗꯨꯝ ꯍꯧꯒꯠꯂꯦꯅ ꯑꯗꯣ ꯑꯗꯣ ꯁꯤꯗ ꯑꯗꯨꯝ ꯍꯩꯅꯈꯤꯕꯩ ꯑꯩ ꯌꯥꯝ ꯋꯥꯕꯅꯤ ꯑ ꯀꯩꯅꯣ ꯇꯧꯕ ꯋꯥꯅꯤ ꯑꯗꯣ ꯑꯩ ꯆꯠꯄ ꯃꯇꯝꯗ ꯌꯨꯝꯗ ꯆꯠꯄ ꯃꯇꯝꯗ ꯑꯩ ꯅꯣꯡꯇ ꯂꯥꯏꯗꯨꯛ ꯀꯠꯇꯅ ꯆꯥꯛ ꯊꯣꯡꯕ ꯌꯥꯎꯗꯦꯀꯣ
ꯍꯣꯏꯅꯦ
ꯎꯝ ꯑꯗꯣ ꯑꯩ ꯑꯗꯨꯃꯥꯏꯅ ꯇꯧꯔꯤꯗꯣ ꯎꯝ ꯅꯪꯅꯗꯤ ꯑꯩꯁꯦ ꯃꯤꯔꯦꯝꯅꯦ ꯑꯗꯨꯝ ꯀꯩꯁꯨꯝ ꯇꯧꯗꯅ ꯂꯩꯒꯥ ꯍꯥꯏꯖꯔꯤ
ꯀꯦꯝ ꯇꯧꯕꯨ ꯇꯧꯕꯔꯣ
ꯅꯪ ꯅꯪ ꯅꯪ ꯑꯃꯇꯥ ꯈꯜꯂꯣ
ꯇꯥꯏꯗꯦ ꯇꯥꯏꯗꯦ ꯋꯥꯊꯤꯅꯦ
ꯃꯤꯅ ꯇꯧꯔꯒꯅ ꯁꯤꯡꯊꯥꯅꯗꯕ ꯅꯁꯥꯅ ꯇꯧꯔꯒꯅ ꯋꯥꯕ ꯇꯥꯅꯤꯡꯗꯦ ꯅꯪ ꯋꯥꯔꯤ
ꯍꯤꯞꯄꯒꯦꯔꯥ ꯆꯩ ꯆꯥꯅꯤ ꯋꯥꯊꯤ ꯉꯥꯡꯕꯥ
ꯅꯪꯅꯤꯅꯦ ꯋꯥꯊꯤ ꯉꯥꯡꯉꯤꯁꯦ ꯑꯩ ꯅꯠꯇꯦꯅꯦ
ꯆꯩ ꯆꯥꯅꯤ ꯅꯪꯕꯨ ꯌꯨꯡ ꯍꯟꯅꯤꯡꯕꯔꯣ ꯌꯥꯔꯦ ꯌꯥꯔꯦ ꯑꯗꯨ ꯄꯣꯊꯥꯔꯣ꯫ ꯎꯝ ꯆꯩ ꯆꯥꯗꯣꯏꯅꯦ ꯃꯣꯟꯁꯦ
ꯅꯪꯔꯣ ꯑꯩꯔꯣ ꯆꯩ ꯆꯥꯗꯣꯏꯖ ꯅꯪꯅ ꯋꯥꯊꯤ ꯉꯪꯒꯥꯒꯥ
ꯑ ꯔꯕꯤ ꯅꯪ ꯑꯗꯨꯝ ꯍꯥꯏ ꯋꯥ ꯍꯥꯏꯇꯥꯛꯑꯣ ꯑꯩꯉꯣꯟꯗ ꯑꯩ ꯏꯕꯣꯛꯀꯤ ꯀꯩꯅꯣ ꯇꯧꯒꯦ ꯃꯣꯍꯅꯣꯡꯒꯤ ꯆ ꯋꯥꯉꯥꯡ ꯒꯣꯂꯟꯗ ꯀꯔꯤ ꯀꯔꯤ ꯈꯔꯥ ꯇꯧꯁꯤꯟ ꯒꯦ
ꯇꯧꯁꯜꯂꯣ ꯇꯧꯁꯤꯜꯂꯣ ꯏꯃꯨꯡꯒꯤ ꯊꯕꯛ ꯇꯧꯕ ꯃꯨꯛ ꯐꯕ ꯂꯩꯇꯕꯅꯦ ꯅꯠꯇꯦ ꯅꯠꯇꯦ ꯁꯣꯏꯔꯦ ꯑꯍꯟꯒꯤ ꯁꯦꯕꯥ ꯇꯧꯕ ꯃꯨꯛ ꯐꯕ ꯂꯩꯇꯕꯅꯦꯕ
ꯎꯝ ꯅꯥꯟ ꯅꯟꯕꯤꯁꯕ
ꯑꯁꯦꯡꯕꯩ ꯅꯦ ꯑꯍꯟꯒꯤ ꯁꯦꯕꯥ ꯇꯧꯕꯁꯦ ꯃꯍꯩ ꯆꯥꯎꯋꯦ ꯍꯥꯏꯅꯩꯩꯅ
ꯃꯥꯅꯦ ꯃꯥꯅꯦ
ꯑꯍꯟ ꯅꯪꯅ ꯇꯧꯕ ꯁꯦꯕꯥꯗꯣ ꯑꯍꯟꯗꯨꯅ ꯄꯦꯜꯂꯒꯗꯤ
ꯁꯤꯒꯤꯁꯤꯗꯤꯄꯅꯤ ꯊ ꯆ ꯆꯠ ꯑꯩ ꯃꯗ ꯄꯗꯒꯔ ꯑ
ꯔꯦꯗꯤꯑꯣ ꯇꯔ
ꯎꯝ ꯍ ꯃꯆꯥꯥ ꯃꯆꯥꯆꯥꯗ ꯔꯃꯣ ꯌꯥ ꯀꯣ ꯎꯝ ꯍꯝ ꯇ ꯏꯄ ꯃ ꯀ ꯇꯃꯒꯣ ꯎꯝ ꯇꯔꯕ ꯍꯂꯣ ꯍꯜꯂꯣ ꯇꯨꯡꯨꯝ
ꯇꯦ
ꯌꯥꯔꯦ ꯌꯥꯔꯦ
ꯎꯝ
ꯑꯩ ꯂꯣꯏꯔꯦ ꯑꯩ ꯂꯣꯏꯔꯦ
ꯎꯝ
ꯇꯥꯔꯤꯕ ꯀꯅꯥꯒꯤ ꯍꯥꯏꯌꯨ
ꯇꯥꯔꯔꯤꯕ ꯀꯥꯟꯅꯥꯒꯤ
ꯁꯤ ꯁꯨꯔꯁꯤꯗꯤ ꯑꯩ ꯋꯥꯟꯗꯔꯒꯁꯦ
ꯊꯂꯕꯤꯦ
ꯀꯩꯕ ꯈꯣꯖꯤꯟꯊꯦ ꯅꯠꯇꯤ ꯅꯤꯡ ꯄꯨ ꯏꯁ ꯁꯅ ꯊꯖꯤꯟꯊꯣ ꯐꯦꯕꯤ ꯃꯅꯨꯡꯗ ꯐꯝꯕ ꯁ ꯀꯥꯡ ꯆ ꯐꯜꯂꯤ ꯎꯝ ꯐꯪꯉ ꯐ ꯁꯤ ꯀꯥꯏ ꯁꯨꯝ ꯁꯨꯝ ꯁꯨꯝꯁꯤ ꯈꯠꯂꯑꯗꯤ ꯐꯛ ꯇꯥꯗ꯭ꯔꯦ
ꯐꯃꯨꯡꯗ ꯐꯝꯃꯗꯅ
ꯍꯣꯏ ꯭ꯔꯝꯃꯂ ꯐ꯭ꯔꯝꯃ ꯂ ꯇꯥꯔꯤꯕ ꯀꯥꯏꯅꯒꯦ ꯎꯝ ꯑꯗꯨ ꯁꯗ ꯅꯪ ꯇꯝꯃꯨꯀꯣ
ꯀꯉ
ꯑꯗꯨꯏꯁꯨꯗ ꯅꯪ ꯁꯛꯄꯨ ꯇꯥꯕꯤꯌꯣ ꯑꯗꯨꯅ ꯁꯛꯂꯣꯑꯣ ꯑꯩꯉꯣꯟꯗꯒꯤ
ꯅꯟꯅ ꯁꯜꯣ